ꯌꯥꯔꯕꯣ
ꯇꯥꯔꯕ꯭ꯔꯣ
ꯇꯥꯏ ꯇꯥꯏꯌꯦ
ꯑꯣ ꯆꯥꯛ ꯊꯣꯛꯅꯕ꯭ꯔꯣ
ꯑꯩ ꯆꯥꯛꯁꯦ ꯊꯣꯡꯒꯦꯅ ꯇꯧꯔꯤꯒꯦ ꯑꯩꯒꯤ ꯌꯦꯟꯁꯦ ꯀꯩꯅꯣ ꯇꯧꯒꯦꯅ ꯇꯧꯔꯦꯕ ꯎꯝ ꯎ ꯌꯦꯟ ꯊꯣꯡꯒꯦꯅ ꯇꯧꯔꯤꯌꯦ
ꯑꯁꯤ ꯌꯥꯝ ꯍꯥꯎ ꯆꯥꯅꯤꯅ
ꯎꯝ
ꯑꯩꯒꯤꯁꯨ ꯄꯤꯔꯛꯑꯣ ꯅꯪ ꯌꯦꯟꯗꯣ
ꯄꯤꯔꯛꯀꯦ ꯌꯦꯟꯁꯦ ꯊꯣꯡꯉꯒ ꯐꯖꯅ ꯊꯣꯡꯉꯒ ꯑꯩ ꯍꯧꯖꯤꯛ ꯌꯦꯟꯗꯨ ꯀꯩꯅꯣ ꯇꯧ ꯐꯖꯅ ꯍꯧꯖꯤꯛ ꯆꯥꯝꯊꯣꯛꯏ ꯌꯦꯟꯁꯦ ꯏꯁꯤꯡꯗ ꯐꯖꯅ ꯆꯥꯝꯊꯣꯛꯏ ꯑꯗꯨꯒ ꯍꯧꯖꯤꯛ ꯑꯩꯅ ꯇꯧꯗꯣꯏꯁꯦ ꯃꯁꯤ ꯐꯖꯅ ꯇꯣꯠꯂꯒ ꯍꯧꯖꯤꯛ ꯊꯝꯈ꯭ꯔꯅꯤ ꯑꯗꯨꯒ ꯊꯣꯡꯗꯅꯦ ꯍꯌꯦꯡꯁꯦ ꯀꯩꯅꯣ ꯑꯩꯈꯣꯏꯒꯤ ꯑꯍꯥꯎꯕꯤ ꯑꯃ ꯊꯣꯡꯗꯣꯏꯅꯤ ꯆꯦꯡꯒ ꯍꯥꯞꯄꯒ ꯆꯥꯛꯀ ꯊꯣꯡꯕꯤꯗꯣ ꯄꯨꯟꯅ ꯊꯣꯡꯕꯤꯗꯣ ꯑꯗꯨꯒꯤꯗ ꯊꯣꯡꯗꯣꯏꯅꯤ ꯅꯪꯗꯤ ꯊꯣꯡꯉꯕ꯭ꯔꯣ ꯀꯩꯅꯣ
ꯅꯪꯕꯨ ꯊꯣꯡꯕ ꯍꯩꯕ꯭ꯔꯣ ꯑꯗꯨꯃꯥꯏꯅ
ꯍꯟꯗꯛꯇꯤ ꯈꯤꯇꯪ ꯈꯤꯇꯪ ꯀꯟꯕ ꯃꯥꯜꯂꯤꯀꯣ ꯀꯩꯅꯣꯁꯦ ꯃꯈꯣꯟꯁꯦ
ꯈꯤꯠꯇꯪ
ꯃꯈꯣꯟꯁꯦ ꯈꯤꯇꯪ ꯇꯥꯟꯅꯕ ꯃꯥꯜꯂꯦꯕ ꯍꯟꯗꯛꯇꯤ
ꯁꯥꯕ ꯂꯣꯏꯔꯦ
ꯑꯗꯨꯨ ꯑꯩꯅ ꯍꯧꯖꯤꯛꯇꯣ ꯍꯪꯉꯦꯕꯀꯣ ꯍꯧꯖꯤꯛꯇꯣ ꯀꯌꯥꯔꯛ ꯏꯕꯥꯅꯤ ꯋꯥꯔꯤ ꯁꯥꯟꯅꯕ ꯌꯥꯒꯦ ꯍꯥꯏꯕꯗꯣ ꯍꯥꯏꯗꯤ ꯃꯤ ꯑꯃꯗꯀꯣ ꯇꯥꯔꯤꯕ ꯅꯠꯇ꯭ꯔꯣ
ꯑꯥ
ꯇꯥꯔꯤꯕ ꯅꯠꯇ꯭ꯔꯣ
ꯇꯥꯏꯅꯦ
ꯑꯗꯣ ꯀꯩꯅꯣ ꯃꯤ ꯑꯃꯗ ꯀꯌꯥꯗ ꯋꯥꯔꯤ ꯁꯥꯟꯅꯕ ꯌꯥꯒꯦꯅ ꯑꯩꯅ ꯍꯪꯉꯦꯕ ꯑꯗꯨꯗꯣ ꯑꯍꯨꯝ ꯁꯂꯛ ꯌꯥꯏꯌꯦꯅ ꯍꯥꯏꯌꯦ
ꯀꯩꯅꯣ ꯀꯩꯅꯣ ꯇꯧ ꯅꯪꯅ ꯑꯍꯨꯝꯂꯛ ꯑꯗꯒꯤ ꯑꯩꯅ ꯑꯍꯨꯝꯂꯛ ꯇꯧꯕ ꯌꯥꯏ ꯃꯤ ꯑꯃꯗ ꯑꯗꯨꯗꯒꯤ ꯍꯦꯟꯅ ꯇꯧꯒꯅꯨꯌꯦ
ꯃꯗꯤꯕꯥꯅꯤ
ꯑꯗꯨꯗꯤ ꯍꯧꯖꯤꯛ ꯅꯪ ꯅꯪꯒꯤꯗꯨꯗ ꯑꯃꯨꯛ ꯑꯃ ꯆꯠꯇꯣꯏꯅꯦꯕ ꯍꯥꯏꯗꯤ ꯈꯪꯉꯕ ꯅꯪꯒꯤꯁꯤꯗ ꯑꯃ ꯆ ꯆꯠꯇꯣꯏꯅꯦꯕ ꯑꯩꯉꯣꯟꯗ ꯉꯁꯥꯏ ꯏꯕꯥꯅꯤ ꯑꯍꯥꯟꯕ ꯋꯥꯔꯤ ꯁꯥꯟꯅꯔꯦꯗꯅꯀꯣ ꯑꯗꯨꯗꯨꯗ ꯑꯩꯉꯣꯟꯗ ꯑꯃ ꯆꯠꯈ꯭ꯔꯦꯕ ꯍꯥꯏꯗꯤ ꯅꯪ ꯉꯁꯥꯏ ꯑꯗꯣ ꯍꯧꯖꯤꯛ ꯌꯥꯔꯝꯗꯦꯗꯅ ꯀꯩꯅꯣ ꯇꯧꯕꯗꯨ ꯅꯪꯒꯤꯗꯗꯤ ꯀꯔꯤ ꯂꯩꯇꯅ ꯂꯩꯔꯝꯃꯤꯗꯅ ꯑꯪ ꯑꯩꯁꯨ ꯑꯅꯤ ꯋꯥꯠꯂꯤꯕ ꯑꯩꯅ ꯑꯃꯨꯛ ꯇꯧꯔꯛꯄ ꯌꯥꯔꯅꯤ ꯅꯪꯅ ꯑꯃꯨꯛ ꯑꯃꯨꯛ ꯇꯧꯔꯛꯄ ꯌꯥꯅꯤ ꯑꯩꯗ ꯑꯩꯅ ꯑꯃꯨꯛ ꯑꯔꯣꯏꯕ ꯑꯣꯏꯅ ꯑꯃꯨꯛ ꯇꯧꯔꯛꯄ ꯌꯥꯔꯅꯤ ꯅꯪꯅ ꯑꯃꯨꯛ ꯇꯧꯔꯛꯄ ꯌꯥꯅꯤ ꯑꯗꯨꯃꯥꯏꯅ ꯇꯧ ꯇꯥꯔꯦ
ꯍꯣꯏ ꯑꯗꯨꯃꯥꯏꯅ ꯇꯧꯔꯁꯦ
ꯑꯗꯨꯅ ꯐꯠꯇ꯭ꯔꯥ ꯑꯗꯨ ꯌꯥꯝꯗꯤ ꯍꯔꯥꯎꯋꯤꯀꯣ ꯑꯩꯈꯣꯏ ꯁꯨꯃꯥꯏꯅ ꯌꯥꯔꯛꯄꯁꯦ ꯉꯔꯥꯡꯗꯒꯤ ꯏꯕꯥꯅꯤꯁꯦ ꯀꯣꯛ ꯉꯥꯎꯒꯅꯤ ꯍꯥꯏꯕ ꯅꯠꯇ꯭ꯔꯥ
ꯅꯪꯅ ꯅꯠꯇꯔꯥ ꯅꯪꯅ ꯑꯩꯉꯣꯟꯗ ꯍꯦꯛꯇ ꯑꯣꯠꯄꯤꯕꯗꯣ
ꯑꯗꯨ ꯃꯣꯏꯅꯅꯦ ꯃꯣꯏꯅ ꯁꯣꯏꯕꯒꯤꯅꯦ ꯃꯣꯏꯅ ꯃꯣꯏꯅ ꯐꯖꯅ ꯃꯃꯨꯠ ꯇꯥꯅ ꯈꯪꯒꯗꯕꯅꯤ ꯃꯤ ꯑꯃꯗ ꯁꯨꯃꯥꯏꯅ ꯀꯔꯤꯒꯨꯝꯕ ꯌꯥꯔꯛꯇꯕ ꯊꯣꯛꯂꯕꯗꯤ ꯀꯔꯝꯕ ꯄ꯭ꯔꯣꯁꯦ ꯀꯔꯝꯕ ꯀꯩꯅꯣ ꯊꯧꯔꯛ ꯄꯧꯔꯥꯡ ꯂꯧꯈꯠꯄ ꯌꯥꯏ ꯍꯥꯏꯕꯗꯣ ꯃꯣꯏ ꯈꯟꯒꯗꯕꯅꯤ ꯑꯗꯨ ꯈꯪꯗꯕꯒꯤꯅꯤ ꯃꯣꯏꯅ ꯈꯪꯒꯗꯕꯅꯤ
ꯅꯪꯅꯁꯨ ꯐꯖꯅ ꯍꯪꯗꯕꯒꯤꯅꯤ
ꯑꯗꯨ ꯍꯪꯕꯁꯦ ꯃꯣꯏꯗ ꯍꯪꯕ꯭ꯔꯥ ꯌꯥꯝꯅ ꯀꯩꯅꯣꯁꯦ ꯀꯩꯅꯣ ꯄꯥꯏꯈꯠꯇꯦꯕ ꯃꯣꯏꯗꯨ ꯊꯕꯛ ꯌꯥꯝꯅ ꯆꯤꯟꯕ ꯃꯤ ꯑꯣꯏꯕꯒꯤ ꯍꯥꯏ ꯇꯔꯦꯅꯦ ꯃꯣꯏꯗꯤ ꯌꯥꯝ ꯆꯤꯜꯂꯦꯕ ꯑꯃꯒꯤꯁꯨ ꯑꯃꯒꯤꯁꯨ ꯑꯃꯒꯤꯁꯨ ꯃꯌꯥꯝ ꯑꯃ ꯃꯣꯏꯗ ꯑꯗꯨꯝ ꯀꯩꯅꯣ ꯂꯥꯛꯑꯝꯕ ꯐꯝꯒꯅꯤꯗꯅ
ꯑꯗꯨꯅ ꯀꯝꯄ꯭ꯂꯦꯟ ꯂꯥꯛꯑꯝꯒꯅꯤꯗꯅ ꯑꯗꯨꯅ ꯃꯣꯏꯗꯣ ꯍꯥꯏꯗꯤ ꯆꯤꯟꯕ ꯍꯥꯏꯇꯥꯔꯦꯅꯦ ꯑꯗꯨꯃꯥꯏꯅ ꯑꯣꯏꯕ ꯟꯋꯥꯗ
ꯑ
ꯑꯗꯣ ꯌꯥꯝꯗꯤ ꯍꯔꯥꯎꯋꯦ ꯑꯩꯈꯣꯏ ꯍꯧꯖꯤꯛ ꯌꯥꯔꯕꯅꯤꯅ ꯁꯤꯗꯒꯤꯗꯤ ꯑꯩꯈꯣꯏ ꯅꯨꯡꯉꯥꯏꯔꯗꯣꯏꯅꯤ ꯅꯠꯇ꯭ꯔꯥ
ꯐꯣꯟꯒꯁꯦ ꯄꯨꯔꯥ ꯍꯣꯡꯈ꯭ꯔꯕꯅꯦꯕ ꯅꯪꯁꯦ ꯅꯠꯇꯔꯥ
ꯅꯨꯃꯤꯗꯥꯡ ꯋꯥꯏꯔꯝꯗ ꯀꯔꯤ ꯀꯔꯤ ꯇꯧꯕꯗꯧ ꯑꯃꯨꯛ ꯍꯥꯏꯔꯛꯑꯣ ꯅꯪ ꯑꯃꯨꯛ
ꯃꯔꯛꯇ ꯑꯩꯁꯦ ꯉꯁꯤꯁꯦ ꯑꯩꯉꯣꯟꯗ ꯃꯤꯅ ꯃꯇꯨꯡꯨꯡ ꯇꯧ ꯇꯣꯔꯛꯑꯦ
ꯎꯝ
ꯑꯗꯨ ꯄꯥꯎ ꯐꯥꯎꯅꯔꯝꯃꯦ ꯑꯗꯨꯀꯥꯟꯗ ꯑ ꯅꯦꯠ ꯅꯦꯠꯋꯥꯛꯁꯦ ꯌꯥꯝ ꯅꯨꯡꯉꯥꯏꯗ ꯃꯣꯏꯒꯤ ꯄꯪꯇ ꯇꯠꯈ꯭ꯔꯦ ꯌꯥꯗ꯭ꯔꯦ
ꯎꯝ ꯑꯗꯒꯤ ꯀꯔꯤ ꯇꯧꯔꯕ ꯅꯪ ꯉꯁꯤ ꯀꯔꯤ ꯀꯔꯤ ꯀꯔꯤꯝꯇꯒ ꯆꯠꯇ꯭ꯔꯕꯣ ꯉꯁꯤꯗꯤ
ꯅꯈꯣꯠ ꯌꯥꯝ ꯄꯤꯛꯈ꯭ꯔꯦ
ꯊꯣꯛꯎꯨꯗ꯭ꯔꯕꯕ ꯃꯄꯥꯟꯗꯒ ꯀꯩꯊꯦꯜꯗꯒ ꯆꯠꯂꯨꯗ꯭ꯔꯕꯕ
ꯑꯁꯥꯏ ꯊꯦꯟꯅꯒ ꯆꯠꯅꯤꯡꯉꯥꯏꯒ ꯄꯩꯁꯥ ꯂꯩꯇ꯭ꯔꯣꯏꯅꯦ ꯍꯧꯖꯤꯛꯀꯥꯟ
ꯈꯦ ꯑꯗꯨ ꯅꯪ ꯍꯧꯖꯤꯛ ꯆꯥꯛ ꯆꯥꯈ꯭ꯔꯕ ꯅꯠꯇ꯭ꯔꯣ
ꯆꯥꯠꯇꯣꯛꯑꯦ
ꯆꯥꯛ ꯆꯥꯊꯣꯛꯈ꯭ꯔꯑꯦ ꯑꯍꯥꯎꯕꯤ ꯆꯥꯊꯣꯛꯈ꯭ꯔꯑꯦ ꯃꯤꯅ ꯄꯤꯔꯛꯑꯒ
ꯑꯩꯁꯨ ꯅꯪꯉꯣꯟꯗ ꯄꯤꯔꯛꯀꯦ ꯈꯟꯕꯅꯦ ꯑꯗꯨ ꯎꯄꯥꯏ ꯂꯩꯇꯦ ꯂꯥꯞ ꯂꯩꯕꯅꯤꯅ
ꯂꯥꯞꯅꯩ ꯑꯗꯨꯅꯦ ꯑꯩꯈꯣꯏꯁꯦ
ꯅꯨꯡꯁꯤꯠꯇ ꯄꯤꯔꯛꯄ ꯇꯥꯔꯦ ꯃꯊꯪꯗꯤ ꯃꯊꯛꯇ ꯄꯥꯏꯕꯤꯒꯤ ꯅꯤꯡꯁꯤꯠꯀꯤꯗꯣ
ꯃꯊꯪꯗꯗꯤ ꯄꯤꯔꯛꯑꯣ
ꯍꯥ
ꯃꯊꯪꯗꯗꯤ ꯄꯤꯔꯛꯑꯣꯕ ꯃꯊꯪꯗꯗꯤ
ꯑꯩꯁꯦ ꯌꯥꯝ ꯋꯥꯗꯔꯅꯤ ꯅꯪ ꯋꯥꯔꯤ ꯁꯥꯟꯅꯕꯁꯦ
ꯀꯔꯤ ꯋꯥꯕ
ꯌꯥꯝ ꯄꯤꯛꯄꯗꯣ
ꯑꯗꯨ ꯅꯪꯒꯤꯗꯣ ꯀꯩꯅꯣꯗꯣ ꯂꯩꯈꯠꯂꯣ ꯅꯪꯒꯤ
ꯑꯩꯒꯤꯁꯦ ꯐꯣꯜꯗ ꯂꯩꯈꯠꯂꯕꯅꯤꯣ ꯀꯣ ꯑꯩꯁꯦ ꯄꯨꯜꯗ ꯂꯩꯈꯠꯂꯕꯅꯤ ꯑꯗꯣ
ꯑꯗꯨ ꯑꯩꯒꯤꯁꯨꯅꯦ ꯃꯊꯟꯗ ꯑꯃꯨꯛ ꯇꯥꯒꯦ ꯍꯥꯏꯕ ꯑꯩꯅ ꯂꯩꯈꯠꯂꯀꯥꯟꯗꯣ ꯃꯊꯟꯗ ꯑꯃꯨꯛꯀ ꯀꯩꯅꯣ ꯇꯧꯒꯦ ꯍꯥꯏꯕ ꯆꯠꯀꯦ ꯍꯥꯏꯕ ꯃꯊꯇ ꯇꯥ ꯂꯩꯔꯝꯃꯦꯕ ꯑꯗꯣ ꯑꯗꯨꯝ ꯂꯩꯈꯠꯂꯤꯅꯤ ꯉꯥꯏꯍꯥꯛꯇ ꯉꯥꯛꯥꯛꯇ ꯂꯩꯇꯅ ꯑꯩꯗꯣ
ꯀꯔꯤꯒꯤꯅꯣꯕ ꯃꯣꯏꯁꯤꯕꯨ ꯒ꯭ꯌꯥꯟ ꯑꯃ ꯇꯥꯗꯦ ꯁꯨꯃꯥꯏꯅ ꯁꯨꯝ ꯇꯧꯗꯣꯏꯔꯥ ꯍꯥꯏꯕ
ꯈꯪꯗꯦ ꯍꯣꯔꯦꯟ ꯑꯃꯨꯛꯀꯛ ꯍꯪꯉꯣ ꯃꯣꯏ ꯑꯩꯉꯣꯟꯗ ꯃꯣꯏꯗꯤ ꯍꯥꯏꯈ꯭ꯔꯦ ꯍꯥꯏꯗꯥꯏ
ꯃꯣꯏꯅꯕꯨꯗꯤ ꯀꯩꯅꯣ ꯅꯥꯀꯣꯡꯗ ꯊꯤꯟꯖꯤꯟꯕꯤꯗꯣ ꯑꯗꯨꯗꯨꯣ ꯇꯧꯔꯒ ꯋꯥꯔꯤ ꯁꯥꯟꯅꯧ
ꯑꯗꯨꯗꯤ ꯍꯣꯔꯦꯟ ꯇꯧꯔꯁꯤ ꯍꯣꯔꯦꯟ ꯃꯊꯪ ꯇꯧꯕ ꯀꯥꯟꯗ
ꯍꯣꯏ ꯑꯩꯗꯣ ꯑꯩꯁꯨ ꯀꯩꯅꯣꯝꯃ ꯂꯩꯗꯕ ꯌꯥꯔꯔꯣꯏ ꯍꯧꯖꯤꯛꯀꯤ ꯅꯥꯀꯣꯡ ꯊꯤꯡꯖꯤꯟꯕꯤꯗꯣ ꯎꯝ ꯀꯩꯅꯣ ꯑꯃ ꯂꯩꯕ ꯇꯥꯔꯦ ꯑꯩꯁꯨꯦ ꯂꯩꯇ꯭ꯔꯗꯤ ꯌꯥꯔꯔꯣꯏ ꯑꯩꯒꯤ ꯂꯩꯇꯦꯕ ꯑꯩꯒꯤꯁꯤꯦ ꯀꯩꯅꯣ ꯑꯣꯏꯕꯒꯤ ꯐꯣꯟꯁꯦ ꯀꯩꯅꯣ ꯑꯣꯏꯕ
ꯈꯪꯗꯦ ꯈꯪꯗꯦꯀꯣ ꯅꯪꯒꯤ ꯑꯗꯨꯗꯣ ꯐꯖꯅ ꯁꯤ ꯁꯅꯥꯧ ꯃꯩꯔꯛꯂꯒ ꯇꯠꯇꯨꯅ ꯌꯥꯔꯗꯤ ꯐꯔꯛ ꯇꯥꯑꯅꯤꯀꯣ
ꯑꯗꯨꯅꯦ ꯌꯥꯕꯁꯤꯗꯤ ꯌꯥꯝ ꯍꯔꯥꯎꯋꯦ ꯌꯥꯔꯅꯤꯁꯦ ꯑꯩꯈꯣꯏ ꯍꯧꯖꯤꯛ ꯅꯨꯡꯉꯥꯏꯗꯧꯔꯕꯅꯤ
ꯑꯩꯅ ꯍꯥꯏꯗꯤ ꯅꯪꯅ ꯄꯥꯏꯔꯤꯕ ꯑꯩꯒ ꯀꯅꯦꯛ ꯇꯧꯔꯤꯕ ꯁꯤꯖꯤꯟꯅꯔꯤꯕ ꯀꯅꯦꯛ ꯇꯧꯔꯤꯕ ꯀꯔꯤꯒꯤꯅꯣ ꯁꯤꯁꯦ ꯋꯥꯔꯤ ꯁꯥꯟꯅꯔꯤꯕꯒꯤ ꯃꯗꯣ ꯐꯖꯅ ꯑꯩ ꯑꯩ ꯌꯥꯝ ꯀꯤꯏꯀꯣ ꯁꯦꯝꯃꯤꯉꯩꯁꯤꯗ ꯑꯃꯨꯛꯀ ꯔꯛꯇ꯭ꯔꯗꯤ
ꯌꯥꯗꯕ ꯑꯩꯒꯤꯁꯦ ꯅꯍꯥꯟꯁꯨ ꯁꯦꯝꯃꯤꯕꯅꯦꯕ ꯑꯩ ꯀꯩꯅꯣꯁꯤ ꯌꯥꯗꯕ
ꯑꯗꯨ ꯁꯦꯝꯔꯤꯉꯥꯏꯁꯤꯗ ꯑꯃꯨꯛꯒꯀꯣ ꯌꯥꯏ ꯀ ꯌꯥ ꯑꯩꯒ ꯑꯃꯨꯛ ꯍꯥꯏꯔꯛꯑꯗꯤ ꯑꯁ ꯃꯦꯔꯥ ꯀꯥꯅꯤꯀꯣ
ꯑꯗꯨ ꯅꯪ ꯀꯩꯅꯣ ꯑꯁ ꯑꯩꯈꯣꯏꯁꯦ ꯃꯤ ꯈꯔꯗꯤ ꯊꯤꯗꯕꯗꯤ ꯌꯥꯔꯣꯏꯌꯦ ꯃꯤ ꯍꯥꯏꯗꯤ ꯏꯕꯥꯏꯅꯤ ꯀꯩꯅꯣ ꯇꯧꯔꯒ ꯃꯤ ꯑꯃꯒ ꯀꯩꯅꯣ ꯇꯧꯍꯟꯗꯕꯗꯤ ꯌꯥꯔꯣꯏꯌꯦ ꯑꯗꯣ ꯅꯪ ꯃꯈꯣꯏꯒꯤ ꯀꯩꯅꯣꯗꯨꯗ ꯍꯥꯄꯛꯄ꯭ꯔꯣ ꯃꯣꯏꯒꯤ ꯑꯃ ꯀꯩꯅꯣꯗ ꯗ ꯒ꯭ꯔꯨꯞꯇ ꯍꯥꯞꯄꯛꯄ꯭ꯔꯣ
ꯍꯥꯞꯛꯇ
ꯑꯣ ꯑꯩ ꯑꯩ ꯍꯥꯞꯄꯤꯔꯛꯀꯦ ꯑꯗꯨꯒ ꯑꯗꯨꯗ ꯑꯗꯨꯝ ꯅꯪꯅ ꯃꯦꯁꯦꯁ ꯊꯥꯔꯒ ꯀꯅꯥ ꯀꯅꯥ ꯂꯩꯕꯅꯣ ꯋꯥꯔꯤ ꯁꯥꯟꯅꯕ ꯌꯥꯕ ꯂꯩꯕ꯭ꯔꯥꯅ ꯍꯪꯕ ꯌꯥꯏꯌꯦꯅ ꯍꯥꯏꯌꯦ ꯃꯣꯏꯗꯣ ꯑꯗꯨꯗꯣ ꯌꯥꯍꯜꯂꯒ ꯑꯗꯨꯗ ꯃꯤ ꯑꯗꯨꯝ ꯑꯐꯪꯕ ꯃꯤꯗ ꯑꯗꯨꯗ ꯋꯥꯔꯤ ꯁꯥꯟꯅꯕ ꯌꯥꯏ ꯍꯥꯏꯌꯦ
ꯏꯕꯥꯅꯤ ꯑꯗꯨꯝ ꯋꯥꯔꯤ ꯁꯥꯅꯕ ꯌꯥꯔꯦ ꯀꯩꯅꯣ ꯃꯤ ꯑꯇꯣꯞꯄ ꯂꯣꯏ ꯁꯥꯕ ꯑꯩ ꯉꯝꯃꯔꯣꯏ
ꯅꯠꯇꯦ ꯑꯗꯨ ꯏꯕꯥꯅꯤ ꯑꯍꯨꯝ ꯑꯍꯨꯝꯂꯛꯈꯛ ꯋꯥꯔꯤ ꯁꯥꯟꯅꯔꯅꯤ ꯑꯗꯒꯤ ꯅꯪ ꯃꯉꯥ ꯄꯤꯗꯅ ꯃꯣꯏ ꯃꯈꯣꯏꯅ ꯑꯅꯤ ꯑꯝ ꯀꯥꯏꯗꯒꯤ ꯅꯪ ꯁꯥꯟꯅꯗꯣꯔꯤꯒꯦ
ꯑꯩꯗꯤ ꯀꯅꯥꯗ ꯁꯥꯟꯅꯗꯣꯏꯅꯣ
ꯑꯗꯨꯅꯦ ꯑꯩꯅ ꯍꯥꯏꯁꯦ ꯑꯗꯨꯅ ꯅꯪ ꯀꯩꯅꯣꯗꯨꯗ ꯍꯪꯕ ꯌꯥꯏꯗꯅ ꯁꯥꯟꯅꯕ ꯌꯥꯕ ꯃꯤꯗ ꯑꯗꯣ ꯀꯩꯅꯣ ꯇꯧꯔꯣ ꯅꯪ ꯅꯪꯒꯤꯁꯨ ꯍꯥꯏꯗꯤ ꯏꯃꯥ ꯃꯔꯨꯞꯀꯨꯝꯕ ꯂꯩꯇꯥꯥꯔꯒꯗꯤ ꯑꯃ ꯅꯪ ꯋꯥꯔꯤ ꯁꯥꯟꯅꯒꯗꯕ ꯃꯤ ꯑꯃ ꯍꯥꯞꯆꯤꯜꯂꯨ ꯗꯣ ꯑꯗꯨꯑꯣꯏꯗꯤ ꯑꯩꯈꯣꯏ ꯑꯗꯨꯝ ꯁꯥꯟꯅꯔꯁꯨ ꯌꯥꯔꯦꯗꯅ
ꯑꯗꯨꯃꯥꯏꯅ ꯇꯧꯕꯅꯗꯤ ꯐꯅꯤꯌꯦ ꯏꯕꯥꯅꯤ ꯈꯛꯇ ꯑꯣꯏꯔꯗꯤ ꯁꯨꯔꯔꯣꯏ ꯍꯥꯏꯕ ꯑꯩꯈꯣꯏꯒꯤ ꯀꯩꯅꯣꯗꯣ
ꯑꯃꯗꯨꯁꯨ ꯌꯥꯔꯣꯏꯅꯦꯀꯣ ꯊꯕꯛ ꯆꯤꯜꯂꯦ ꯑꯗꯨ ꯇꯧꯋꯦ ꯀ ꯍꯥꯏꯒꯅꯦꯕ ꯑꯣꯖꯥ ꯑꯃꯗꯣ
ꯌꯦꯡꯉꯁꯦ ꯑꯗꯨꯝ ꯀꯌꯥꯝꯗꯤ ꯀꯨꯏꯕꯗꯤ ꯅꯠꯇꯦꯗꯅ ꯃꯁꯤꯒꯤ ꯊꯕꯛꯁꯦ ꯍꯥꯏꯗꯤ ꯀꯩꯁꯨ ꯀꯨꯏꯗꯦꯗꯅ ꯏꯕꯥꯅꯤꯗꯤ ꯑꯗꯨꯝ ꯄꯨꯡ ꯀꯩꯅꯣꯃꯨꯛꯀ ꯋꯥꯔꯤ ꯑꯗꯨꯝ ꯁꯥꯟꯅ ꯊꯣꯛꯏꯗꯨꯅꯦ ꯑꯗꯨꯅ ꯍꯧꯖꯤꯛ ꯌꯥꯗꯤ ꯌꯥꯔꯅꯤ ꯑꯩꯒꯤꯕꯨꯗꯤ ꯃꯤ ꯈꯔ ꯂꯩꯔꯦꯕ ꯑꯩꯒꯤ ꯃꯔꯨꯞ ꯃꯣꯏ ꯇꯧꯕ ꯌꯥꯏꯕ
ꯑꯩꯒꯤꯁꯤꯗꯤ ꯅꯪ ꯑꯗꯨꯝ ꯋꯥꯔꯤ ꯁꯥꯔꯒ ꯑꯩꯁꯦ ꯑꯅꯤ ꯑꯗꯨꯝ ꯍꯥꯡ ꯍꯥꯡꯂꯒ ꯆꯠꯗꯣꯏꯔꯦꯖꯥꯠꯂ ꯈꯪꯗꯦ
ꯍꯣꯏ ꯑꯗꯣ ꯀꯩꯅꯣ ꯇꯧꯋꯦ ꯅꯪꯁꯨ ꯃꯤ ꯑꯃꯗꯤ ꯊꯤꯌꯣ ꯃꯤ ꯑꯃꯗꯤ ꯀꯅꯥꯅꯣ ꯑꯝꯇ ꯍꯥꯏꯔꯣ ꯑꯗꯨꯒ ꯍꯥꯞꯄꯑꯣ ꯑꯗꯨꯒ ꯌꯥꯔꯒꯗꯤ ꯁꯥꯟꯅꯕ ꯌꯥꯏꯗꯅ ꯑꯗꯨ ꯑꯣꯏꯔꯗꯤ ꯅꯨꯡꯉꯥꯏꯔꯦ ꯑꯗꯨꯅ ꯑꯩꯈꯣꯏꯗꯣ ꯑꯗꯨꯒ ꯍꯟꯗꯛꯁꯤꯒꯤ ꯍꯦꯛ ꯇ ꯑꯩꯈꯣꯏ ꯀꯩꯅꯣ ꯀꯩꯅꯣ ꯇꯧꯗꯕ ꯌꯥꯗꯦ ꯑꯩꯈꯣꯏ ꯅꯨꯡꯉꯥꯏꯇꯕ ꯌꯥꯗꯦ ꯅꯠꯇ꯭ꯔꯥ
ꯈꯪꯗꯦ ꯑꯁ ꯈꯪꯗꯦ ꯑꯩ ꯏꯃꯥꯟꯅꯕ
ꯑꯗꯨ ꯅꯪ ꯍꯧꯖꯤꯛ ꯀꯩ ꯇꯧꯗꯣꯏꯅꯣ ꯆꯥꯛꯁꯨ ꯆꯥꯔꯦ ꯍꯥꯏꯔꯦ ꯅꯪ ꯆꯥꯛꯁꯨ ꯆꯥꯔꯕꯅꯤꯅ ꯍꯧꯖꯤꯛ ꯀꯩ ꯇꯧꯗꯣꯏꯅꯣꯕ
ꯂꯧꯔꯣꯏ ꯎꯔꯥꯏꯗꯣꯏꯅꯤ ꯍꯧꯖꯤꯛ ꯂꯧꯔꯣꯏ ꯎꯔꯥꯏꯗꯣꯏꯅꯤ
ꯅꯪ ꯀꯔꯤ ꯇꯧꯔꯒ ꯂꯩꯗꯣꯏꯅꯣꯕ ꯍꯧꯖꯤꯛ
ꯂꯥꯏꯔꯤꯛ ꯄꯥꯗꯣꯏꯅꯤ ꯍꯥꯏꯔꯒ
ꯂꯥꯏꯔꯤꯛ ꯄꯥꯗꯣꯏꯅꯦ ꯌꯥꯝꯩ ꯐꯩꯌꯦ ꯂꯥꯏꯔꯤꯛ ꯍꯩꯕꯤꯅꯤꯨꯀꯣ
ꯑꯩꯈꯣꯏꯗꯤ ꯀꯩꯅꯣ ꯅꯝ ꯊꯣꯛꯨꯗꯨꯔꯕꯅꯤ ꯃꯤꯁꯤꯡꯕꯨ
ꯂꯥꯏꯔꯤꯛ ꯍꯩꯕꯤꯅꯤꯀꯣ ꯅꯪꯁꯦ ꯍꯧꯖꯤꯛ ꯑꯣꯏꯗꯣꯏꯁꯦ
ꯍꯥꯥ
ꯂꯥꯏꯔꯤꯛ ꯍꯩꯕꯤꯅꯦꯕ ꯅꯪꯅ ꯍꯧꯖꯤꯛ ꯑꯣꯏꯗꯣꯏꯁꯦ
ꯑꯃ ꯂꯩꯗꯥꯏ ꯂꯥꯏꯔꯤꯛ ꯇꯝꯕꯁꯦ ꯌꯥꯝ ꯋꯥꯔꯝ ꯁꯦꯟ ꯌꯥꯝ ꯆꯪꯂꯝꯝꯅꯤ ꯍꯥꯏꯕꯗꯣ ꯑꯗꯨꯅꯤ
ꯎꯝ ꯑꯩꯗꯤ ꯍꯧꯖꯤꯛ ꯑꯩꯒꯤ ꯌꯦꯟ ꯈꯤꯇꯪꯁꯦ ꯉꯁꯥꯏꯒꯤ ꯀꯩꯅꯣꯒꯤ ꯇꯧꯈ꯭ꯔꯒ ꯈꯈꯤꯇꯪ ꯁꯤꯒꯤ ꯃꯔꯨ ꯀꯕ ꯀꯣꯛ ꯀꯩꯅꯣ ꯃꯅꯨꯡꯒꯤ ꯀꯂꯦꯖꯥ ꯀꯔꯤ ꯀꯔꯥꯡꯁꯦ ꯈꯤꯇꯪ ꯉꯧꯊꯣꯛꯀꯦꯅ ꯈꯜꯂꯤ ꯑꯁꯤ ꯉꯧꯔꯒ ꯑꯩ ꯍꯧꯖꯤꯛ ꯆꯥꯛ ꯏꯟꯁꯥꯡ ꯑꯗꯨꯝ ꯑꯣꯏꯈ꯭ꯔꯅꯤ ꯑꯁꯤꯁꯤꯝ ꯆꯥꯕ ꯌꯥꯔꯅꯤ ꯁꯤꯁꯤꯡꯍꯧꯔꯒꯦ ꯁꯤ ꯈꯔ ꯑꯃꯁꯤꯅ ꯇꯥꯎꯊꯣꯛꯈ꯭ꯔꯒꯦ
ꯑꯗꯨꯝ ꯃꯇꯝꯗꯤ ꯂꯣꯏꯁꯤꯜꯂꯛꯀꯗꯧꯔꯦ ꯂꯣꯏꯁꯤꯟꯕ ꯍꯥꯏꯁꯦ ꯂꯣꯏꯁꯤꯜꯂꯁꯤꯔ ꯊꯝꯃꯒꯦ ꯑꯗꯨꯗꯤ ꯎꯝ ꯎꯝ ꯊꯝꯃꯣ